ꯍꯜꯂꯣ ꯇꯥꯕ꯭ꯔꯣ ꯎꯝ ꯇꯥꯔꯕ
ꯇꯥꯏ ꯇꯥꯔꯦ
ꯇꯥꯕ꯭ꯔꯣ
ꯃꯥꯏꯀ꯭ꯔꯣꯐꯣꯟ ꯅꯛꯁꯤꯜꯂꯨꯀꯣ
ꯅꯛꯏꯅꯦ ꯅꯛꯏꯅꯦ ꯑꯥ
ꯉꯥꯛ ꯀꯦꯖꯤ ꯀꯌꯥꯏ ꯂꯩꯔꯕ
ꯇꯣ ꯚꯤꯁꯥꯜ ꯆꯠꯄꯇꯤ ꯂꯨꯄꯥ ꯆꯥꯝꯃꯒꯤ ꯆꯥꯝꯃꯒꯤ ꯕꯤꯚꯤꯁꯥꯜ ꯍꯣꯔꯦꯟ ꯀꯃꯥꯏ ꯇꯧꯕ ꯆꯠꯄꯗꯣ ꯎꯝ ꯎꯝ ꯂꯨꯡ ꯇꯥꯔꯗꯤ ꯌꯥꯔꯣꯏꯌꯦ
ꯄꯨꯡ ꯃꯉꯥꯗ ꯍꯣꯏ ꯁꯨꯕꯥꯁꯁꯨ ꯆꯠꯅꯤ ꯍꯥꯏꯕꯅꯦꯕ ꯆꯠꯄꯗꯣ
ꯑꯥ ꯎꯝ
ꯑꯥ ꯎꯝ ꯑꯗꯨꯌꯥꯝ ꯍꯥꯏꯒꯅꯣ ꯍꯣꯔꯦꯟ ꯆꯠꯂꯝꯗꯥꯏꯗ ꯑꯩ ꯀꯣꯜ ꯇꯧꯔꯛꯀꯦ ꯍꯥꯏꯀꯦ ꯅꯣꯡ ꯑꯗꯨꯝ ꯇꯥꯔꯒꯗꯤ ꯆꯠꯀꯨꯝꯁꯦꯕ
ꯀꯔꯤ ꯂꯩꯗꯣꯟꯕ꯭ꯔꯣ
ꯒꯥꯔꯤꯗꯨ ꯂꯩꯅꯤ ꯍꯣꯔꯦꯟ ꯑꯉꯥꯡ ꯊꯤꯜꯂꯨꯔꯒ
ꯍꯦꯛ ꯀꯩꯅꯣꯒꯤꯗꯤ ꯍꯥꯞꯈ꯭ꯔꯕꯣ ꯑ ꯆꯠꯀ꯭ꯔꯦ ꯌꯥꯏ ꯀꯩꯅꯣꯒꯤ ꯍꯥꯄ꯭ꯔ
ꯏꯟꯗꯤꯔꯥꯒꯤꯗꯣ ꯍꯥꯏꯒ꯭ꯔꯝꯅꯤ ꯃꯨꯛ ꯍꯣꯔꯦꯟ ꯍꯥꯄꯛꯀꯅꯤ ꯍꯥꯏꯕꯅꯤ
ꯑꯣ
ꯃꯤꯡ ꯌꯥꯔꯤꯒꯩ ꯄꯟꯒꯅꯣꯌꯦ
ꯎꯝ ꯈ꯭ꯔ ꯈꯢꯔ ꯄꯟꯕꯗꯥ ꯀꯩꯁꯨ ꯀꯥꯏꯕꯇꯦꯗ ꯁꯨꯝ
ꯎꯝ
ꯅꯪ ꯂꯩꯁꯤ ꯀꯋꯥꯏꯗꯅꯣ ꯃꯊꯛꯇ ꯀꯥꯈꯜꯂꯨ ꯑꯝꯇ ꯀꯥꯈꯠꯂꯨ ꯑꯝꯇ ꯌꯥꯗ꯭ꯔꯦ ꯅꯦꯋꯥꯛ ꯌꯥꯗ꯭ꯔꯦ
ꯃꯊꯛꯇꯂꯩ ꯀꯩꯅꯣ ꯇꯧꯋꯦ ꯇꯧꯅꯤ ꯅꯣꯡ ꯀ꯭ꯔꯣꯡ ꯀ꯭ꯔꯥꯡ ꯀꯣꯡ ꯉꯥꯡ ꯇꯧꯏ ꯅꯣꯡ ꯇꯥꯕꯩ ꯃꯈꯣꯟ
ꯑꯃꯃꯨꯛ ꯇꯠꯀꯦ ꯇꯠꯀꯦ ꯇꯧꯋꯦꯕ ꯈꯣꯟꯖꯦꯜꯗꯣ
ꯑꯣ ꯑꯗꯨ ꯅꯣꯡ ꯇꯥꯕꯦ ꯀꯣ ꯇꯧ ꯅꯨꯡꯉꯥꯏꯔꯣꯏ
ꯎꯝ ꯍꯣꯏ
ꯁꯤꯅ ꯁꯤ ꯃꯅꯨꯡꯁꯤꯅꯒ ꯐꯩꯌꯦꯕ ꯃꯅꯨꯡ ꯑꯣꯏ ꯆꯥꯛꯁꯪꯒꯤꯗꯣ ꯑꯗꯨꯔ ꯑꯃꯨꯛ ꯈꯔ ꯀꯩꯅꯣ ꯌꯥꯕꯒꯤ ꯃꯑꯣꯡꯗ ꯌꯥꯥꯕ ꯍꯥꯏꯗꯤ ꯈꯔ ꯀꯔꯤ ꯍꯥꯏꯅꯤ ꯃꯈꯣꯟ ꯑꯝ ꯇꯥꯗꯕꯤ ꯇꯧꯋꯦꯕ ꯑꯇꯣꯞꯄꯒꯤ ꯁꯨꯝ ꯍꯥꯏꯇꯥꯔꯦ ꯎꯝ ꯁꯦꯟꯗ꯭ꯔꯤꯒꯤꯁꯨ ꯍꯪꯒꯦ ꯇꯧꯅꯤ ꯑꯗꯣ ꯍꯪꯗ꯭ꯔꯤ ꯑꯩ ꯃꯣꯏ ꯅꯝꯕꯔꯗꯣ ꯃꯣꯏ ꯃꯄꯥꯟ ꯄꯥꯏꯔꯛꯒꯅꯤ ꯍꯦ ꯇꯟꯗꯅ
ꯃꯄꯥꯅ ꯄꯥꯏꯔꯗꯤ ꯅꯨꯡꯉꯥꯏꯔꯣꯏ
ꯄꯥꯏꯕ ꯍꯥꯏꯗꯤ ꯃꯣꯏ ꯑꯅꯤ ꯊꯣꯛꯑꯦꯕ
ꯎꯝ
ꯅꯝꯕꯔ ꯀꯔꯝꯕꯅꯣ ꯈꯪꯗꯕ ꯄꯥꯏ ꯄꯣꯠꯇꯣ ꯁꯤꯃꯅꯤ ꯁꯤꯃꯟꯅꯤ ꯈꯪꯉꯗꯤ ꯇꯧ ꯌꯥꯕ ꯑꯒꯤ
ꯉꯥꯕꯨ ꯃꯆꯥꯔꯣ ꯑꯆꯧꯕꯅꯣ ꯂꯩꯔꯛꯏꯕꯣ
ꯉꯥ ꯃꯆꯥ ꯀꯩꯅꯣ ꯐꯃꯣ ꯉꯥꯔꯒꯅꯤ
ꯉꯧꯔꯒ ꯆꯥꯉꯥꯏ
ꯎꯝ ꯍ ꯑꯍꯨꯝ ꯃ ꯌꯥꯎꯛꯇꯣꯏ ꯗꯧꯔꯤ ꯍꯥꯏꯅꯦ ꯋꯥꯔꯤ ꯕꯤ ꯇꯧꯕ ꯍꯥꯏꯔ ꯕꯤ ꯂꯥꯛꯑꯦꯦ ꯇꯧꯗꯤ ꯂꯩꯕ ꯃꯣꯏꯁꯨ ꯇꯧꯕꯅꯤ ꯀꯔꯤ
ꯌꯥꯎꯍꯜꯂꯛꯀꯅꯣ
ꯎꯝ
ꯆꯥꯛꯇꯤ ꯀꯅꯥꯅ ꯊꯣꯡꯗꯣꯏꯕ
ꯆꯥꯀꯅꯥ ꯑꯈꯣꯌ ꯃꯇꯥꯖꯤꯅꯥ ꯄꯨꯪꯕꯨꯗꯤ ꯃꯔꯤ ꯇꯥꯖꯤꯂꯛ ꯂꯦ
ꯅꯪ ꯊꯣꯡꯗꯣꯛꯎ ꯀꯩꯗꯧꯉꯣ
ꯂꯨꯖꯥꯇꯔꯤꯌꯦ
ꯑꯍꯟꯗꯨꯅ ꯁꯨꯝ ꯇꯧꯍꯜꯂꯁꯨ ꯑꯩꯈꯣꯏ ꯅꯪ ꯊꯕꯛ ꯑꯥ ꯋꯥꯔꯨꯗ꯭ꯔꯗꯤ ꯀꯣꯛ ꯇꯧꯊꯣꯛꯑꯦ ꯅꯪ
ꯊꯣꯡꯉꯤꯃꯤꯅꯦ ꯌꯨꯝꯗ ꯂꯩꯔꯕꯨꯗꯤ ꯐꯠ ꯂꯨꯖꯊꯣꯀꯅꯨꯗꯤ ꯂꯨꯖꯗꯔꯤꯕꯩ ꯋꯥꯅꯤ ꯅꯣꯡ ꯇꯥꯆꯦꯗꯄꯅꯦ ꯍꯥꯟꯕꯤꯏ ꯕꯨꯖꯥꯅ ꯑꯩꯅ ꯍꯣꯔꯦꯟ ꯂꯣꯏꯔꯒ ꯕꯨꯖꯥ ꯂꯣꯏꯔꯒ ꯑꯃꯨꯛ ꯆꯥꯛ ꯑꯃꯨꯛ ꯁꯛ ꯊꯤꯕ
ꯅꯣꯏ ꯇꯥꯃꯣ ꯊꯥꯗ꯭ꯔꯕ
ꯀꯥꯏ ꯀꯥꯟꯗ ꯑꯌꯨꯛ ꯑꯌꯨꯛ ꯉꯟꯕꯗꯥ ꯀꯅꯕꯦ ꯋꯥꯅꯤ ꯊꯦꯡ ꯀꯟꯗꯗꯤ ꯎꯝ
ꯑꯌꯨꯛꯅ ꯃꯥꯏ ꯄꯥꯜꯂꯤ
ꯎꯝ ꯑꯌꯨꯛꯅ ꯃꯥꯏ ꯄꯂꯤ
ꯅꯨꯃꯤꯗꯥꯡ ꯑꯩꯒꯤ ꯊꯤꯕ ꯀꯩꯇꯧꯕ ꯑꯗꯨ
ꯆꯥꯛ ꯊꯤꯕꯗꯤ ꯋꯥꯗꯝꯅꯤꯗ ꯁꯨꯝ ꯊꯣꯡꯕꯗꯨꯒꯤ꯫ ꯋꯥꯏꯑꯕ ꯏꯟꯖꯥꯡ ꯁꯦꯝꯕꯥ
ꯑꯁ ꯉꯁꯥꯏ
ꯆꯦꯟꯕ
ꯎꯝ ꯍꯥꯏꯗꯤꯃꯥꯡ ꯉꯔꯥꯡꯗꯩ ꯁꯨꯝ ꯍꯥꯏꯗꯣꯛꯄꯗꯨꯣ ꯈꯣꯡ ꯍꯥꯝꯕꯗꯨ ꯌꯧꯗꯕ ꯍꯥꯏꯇꯥꯔꯦ ꯑꯗꯨꯒꯤ
ꯎꯝ ꯀꯋꯥꯏ ꯂꯦꯕꯅꯦ ꯍꯩꯅꯧꯗꯨꯕꯨ
ꯋꯥꯔꯤꯗꯣ ꯍꯦꯂꯛꯄꯅꯦ ꯑꯩꯅ
ꯌꯥ ꯀꯩꯅꯣ ꯍꯥꯏꯗꯣ ꯅꯣꯏ ꯀꯔꯤ
ꯍꯣꯏ ꯑꯩꯈꯣꯏ ꯑꯝꯆꯥ ꯑꯣꯏꯗ
ꯎꯝ ꯑꯃꯅꯤ ꯁꯤ ꯌꯥꯕꯅꯦ ꯂꯣꯏꯔꯝ ꯂꯣꯏ ꯌꯥꯝ ꯂꯩꯔꯝꯗꯧ ꯃꯥꯟꯗꯔꯦ ꯑꯩꯅ ꯈꯟꯕꯗ꯫
ꯎꯝ ꯑꯁ ꯑꯗꯨꯁꯨ ꯑꯗꯨꯏ ꯑꯉꯥꯡꯑꯅꯤꯗꯣ ꯍꯥꯞ ꯄꯅꯦ ꯑꯃꯗꯨ ꯒꯃꯣꯟꯕꯤꯒ ꯑꯗꯣ
ꯎꯝ
ꯑ ꯋꯥꯔꯤ ꯁꯥꯟꯅꯕꯗꯨ ꯁꯥꯟꯅꯉꯥꯏ ꯂꯩꯇꯦꯗ
ꯑꯣ ꯑꯗꯨꯅꯦ ꯁꯨꯃꯥꯏꯅ ꯃꯤ ꯁꯨꯝ ꯊꯣꯛ ꯀꯩꯅꯣ ꯇꯧꯀꯥꯟꯗꯗꯤ ꯀꯩꯁ ꯇꯧꯔꯣꯏꯗꯕ ꯑꯗꯩ ꯁꯨꯃꯥꯏ ꯁꯨꯝ ꯇꯧ ꯁꯨꯝ ꯇꯧꯕ ꯍꯥꯏ ꯍꯥꯏ ꯀꯥꯟꯗꯗꯤ ꯄꯣꯠꯇꯣ ꯃꯤꯁꯤꯁꯨ ꯑꯩꯈꯣꯏꯗꯣꯛ ꯉꯥꯡꯊꯣꯛꯇꯧꯕꯗꯣ ꯕ꯭ꯔꯦꯛ ꯐꯥꯎꯒꯝ ꯀꯩꯒꯝ ꯇꯧꯗ ꯀꯔꯤ ꯍꯥꯏꯕꯅꯣ ꯈꯟꯕ ꯑꯃ ꯂꯩꯗꯥꯏꯅꯦ
ꯍꯣꯌ
ꯑꯗꯨꯃꯥꯏꯅ ꯇꯧꯕꯒꯤ ꯑꯩꯈꯣꯏ ꯅꯠꯇꯗꯤ ꯄꯣꯠ ꯁꯨꯝ ꯋꯥꯔꯤ ꯁꯅꯈꯤꯕ ꯒ꯭ ꯌꯥꯟ ꯇꯥꯕꯣꯟꯇꯦ ꯖꯔ ꯑꯗꯨꯝ ꯁꯥꯅ ꯒꯤꯕꯅꯦꯕ
ꯑꯁ ꯑꯩꯈꯣꯏ ꯆꯦꯒ ꯁꯥꯟꯅ ꯀꯥꯟꯗꯗꯤ ꯑꯃꯨꯛ ꯀꯩꯅꯣ ꯇꯧꯔꯤꯃꯤꯗ ꯃꯣꯏ ꯄꯨꯡ ꯑꯃ ꯑꯅꯤꯒ ꯁꯥꯟꯅꯩ ꯃꯤꯗ ꯑꯗꯨꯝ
ꯍꯣꯏ ꯑꯗꯨꯅꯤ ꯍꯥꯏꯁꯦ ꯀꯩꯁꯨ ꯂꯩꯕ ꯅꯠꯇꯦꯕ ꯑꯗꯨ ꯊꯣꯛ ꯍꯥꯏꯀꯗꯥꯅ ꯀꯩꯅꯣꯝ ꯄꯪ ꯄꯟꯕꯗꯣ ꯑꯗꯨꯅꯦ ꯇꯧꯔꯤꯁꯦ ꯑꯗꯨ ꯑꯩꯁꯨ ꯍꯧꯖꯤꯛ ꯑꯗꯨꯃꯥꯏꯅ ꯇꯧꯀꯥꯟꯗ ꯈꯔ ꯈꯔ ꯉꯥꯏꯍꯥꯛꯇꯪꯗꯨꯗ ꯁꯨꯝ ꯑꯩ ꯁꯨꯃꯥꯏꯅ ꯁꯨꯝ ꯂꯩ ꯍꯥꯏ ꯃꯥꯏ ꯅꯤꯌꯣꯝ ꯈꯔꯁꯨ ꯊꯝꯂꯛꯄꯗꯣ ꯑꯗꯨꯃꯥꯏ ꯇꯧꯀꯥꯟꯗ ꯈꯟꯗꯣ ꯑꯩꯈꯣꯏ ꯑꯦ ꯁꯤ ꯇꯧꯔꯦ ꯇꯧꯔꯦ ꯋꯥꯈꯜ ꯁꯝ ꯈꯟꯁꯤꯟꯕꯤꯗꯣ ꯑꯗꯨ ꯅ ꯋꯥꯈꯟ ꯊꯣꯛꯇꯕ ꯍꯥꯏꯗꯣ ꯑꯗꯨꯅꯅꯦ
ꯍꯣꯏ ꯃꯥ ꯑꯩ ꯀꯩꯅꯣ ꯗꯦ ꯀꯦ ꯑꯃ ꯉꯥꯁꯥꯏ ꯎꯪꯕꯗꯣ ꯎꯪꯒꯦ ꯇꯧꯕꯅꯦ ꯀꯥꯎꯕꯨ ꯀꯥꯎꯏꯅꯦ
ꯎꯝ
ꯎꯪꯗꯔꯦ ꯍꯧꯖꯤꯛꯐꯥꯎ
ꯑ ꯉꯁꯥꯏ ꯀꯩꯅꯣ ꯑꯩꯒꯤ ꯎꯡꯉꯥ ꯌꯦꯡ ꯀꯩꯅꯣ ꯇꯧꯗꯦ ꯀꯔꯤ ꯍꯥꯏꯈꯔꯦ ꯀꯩꯅꯣ ꯑꯣꯏꯅ ꯇꯥꯏ ꯑꯇꯣꯞꯄ ꯑꯣꯏꯅ ꯊꯨꯛ ꯊꯥꯛꯀꯤ ꯇꯥꯕꯅꯦ ꯄꯕꯦꯠ ꯀ ꯄ ꯇꯥꯕꯇꯥ ꯃꯣꯏꯅ ꯐ꯭ꯔꯤ ꯕꯦꯠ ꯇꯣ ꯐꯤꯒꯤꯗꯤ ꯌꯥꯝ ꯇꯥꯟ ꯇꯥꯡꯉꯝꯗꯧ ꯃꯥꯟꯗꯦ
ꯑꯍꯣꯡꯕ ꯍꯥꯏꯌ ꯑꯗꯣ ꯐ꯭ꯔꯤꯒ ꯍꯥꯏꯔꯛꯑꯅꯨ ꯏꯪꯂꯤꯁꯀ ꯍꯥꯏꯔꯛꯑꯅꯨꯗ ꯁꯦꯁ ꯏꯪꯒ꯭ꯔꯥꯖꯤ ꯍꯥꯞꯄ ꯌꯥꯗꯦ
ꯏꯗꯅꯦ
ꯑꯁ ꯁꯪꯀꯔ ꯅꯣꯡꯁꯦ ꯂꯦꯞ ꯇꯧ ꯃꯥꯥꯟꯗꯦ ꯅꯨꯡꯁꯤꯠꯀ ꯌꯥꯎꯔꯦ
ꯑꯗꯨꯅꯦ ꯇꯥꯔꯤ ꯃꯇꯝꯁꯤꯅ ꯐꯔꯛꯇ ꯇꯥꯗ꯭ꯔꯣ
ꯑꯩ ꯖꯣ ꯇꯥꯔ ꯂꯣꯏꯁꯤꯟꯈꯤꯕ ꯅꯠꯇꯦꯕ ꯆꯤꯐꯦꯠ ꯆꯤꯐꯦꯠ ꯇꯥ ꯂꯩꯕꯤꯗꯣ ꯑꯗꯨꯅꯦꯕ ꯇꯧꯔꯤꯁꯦ
ꯍꯦꯁꯦ ꯆꯦꯂꯧꯗꯧꯗ ꯎꯝ ꯁꯨꯝ ꯆꯠꯍꯧꯗꯒꯨꯝ ꯇꯧ ꯄꯨꯡ ꯃꯉꯥꯗ ꯅꯣꯏ ꯁꯤꯜꯂꯛꯑꯣ ꯄꯨꯡ ꯀꯌꯥꯗꯅꯣ ꯅꯪ ꯂꯧꯗꯣꯏꯗꯣ
ꯇꯔꯨꯛ ꯃꯈꯥꯏ ꯇꯔꯦꯠ ꯇꯥꯔꯝꯗꯥꯏꯗ
ꯊꯦꯡꯉꯦꯅꯦ ꯅꯨꯃꯤꯗꯥꯡ ꯋꯥꯏꯔꯝ ꯍꯥꯏꯗꯥꯏꯗꯦ
ꯅꯨꯃꯤꯗꯥꯡ ꯇꯥꯔꯤ ꯅꯨꯃꯤꯗꯥꯡ ꯄꯨꯔꯥꯅꯤ ꯀꯩꯅꯣ ꯅꯨꯡꯊꯤꯜ ꯇꯧ ꯅꯨꯡꯊꯤꯜ ꯇꯧꯗꯦ ꯑꯌꯨꯛꯇ ꯇꯧꯏ ꯑꯌꯨꯛꯇꯅ ꯑꯃꯨꯛ ꯉꯟꯅ ꯄꯨꯡ ꯃꯉꯥ ꯃꯈꯥꯏꯗꯩ
ꯑ ꯑꯁ ꯑꯗꯨꯅ ꯍꯧꯗꯣꯛꯅꯕꯁꯤꯗꯤ ꯍꯥꯟꯅꯗ ꯌꯥꯍꯧ ꯊꯦꯡ ꯂꯩꯔꯦ ꯑꯗꯨꯅ ꯍꯧꯗꯣꯛꯅꯕꯗ ꯁꯤꯒꯦ ꯂꯧ ꯑꯣꯏꯅ ꯑꯩꯉꯥꯏ
ꯏ ꯀꯨꯏꯅ ꯁꯨꯝ ꯇꯧꯔꯕꯃꯤꯅ ꯃꯥ ꯍꯩꯩꯅꯗ꯭ꯔꯤꯕꯣ
ꯀꯨꯏꯗ꯭ꯔꯤꯗ ꯊꯥ ꯑꯃ ꯐꯔꯝꯈꯤꯔꯣꯏ
ꯊꯥ ꯑꯃ ꯍꯥꯏꯔꯦ ꯑꯗꯨꯗꯤ ꯍꯧꯗꯣꯛꯅꯕ ꯑꯗꯨꯝ ꯍꯣꯠꯅꯔꯦ ꯀꯩꯅꯣ ꯍꯥꯏꯗꯤ ꯀꯨꯏꯔꯗ꯭ꯔꯣ ꯊꯥ ꯑꯃ ꯍꯥꯏꯗꯤ
ꯇꯨꯝꯕꯅꯒ ꯈꯔ ꯊꯦꯡ ꯊꯦꯡ ꯇꯨꯝꯒꯜꯂꯦꯕ
ꯎꯝ
ꯑꯗꯨꯅ ꯍꯧꯒꯠꯄ ꯍꯥꯏꯖ ꯑꯍꯥꯟꯗꯩꯁꯨ ꯌꯥꯎꯕ ꯑꯗꯨꯝ ꯊꯦꯡꯕꯅꯤꯅ
ꯎꯝ
ꯅꯍꯥ ꯂꯣ ꯑꯩꯈꯣꯏ ꯑꯉꯥꯡ ꯑꯣꯏꯔꯤꯉꯩꯗꯗꯤ ꯏꯁ ꯑꯌꯨꯛ ꯉꯟꯇꯥ ꯍꯧꯒꯠꯂꯒ ꯂꯥꯏ ꯄꯥꯎ ꯈꯣꯠꯂꯨꯒ ꯍꯥꯏ ꯑꯩꯈꯣꯏꯒꯤ ꯌꯥꯍꯧ ꯍꯦꯛ ꯍꯧꯒꯠꯂꯛꯑꯅꯤ ꯑꯗꯗꯤ ꯕ꯭ꯔꯁ ꯁꯦꯡꯍꯜꯂꯅꯤ ꯅꯝꯐꯨ ꯅꯝꯐꯨꯗ ꯑꯗꯩ ꯑꯗꯨꯝ ꯈꯔ ꯄꯤꯖꯔꯒ ꯑꯗꯨꯝ ꯁ꯭ꯀꯨꯜ ꯊꯥꯈꯤꯕꯅꯤꯗꯣ ꯃꯥꯅ ꯈꯔ ꯍꯦꯛ ꯋꯥꯈ ꯈꯜꯂꯦꯕ ꯌꯥꯝꯅ ꯁ꯭ꯀꯨꯜ ꯍꯜꯂꯛꯄꯒꯅꯦ ꯑꯗꯨꯝ ꯄꯠꯊꯔꯅꯤ ꯑꯗꯨꯝ ꯇꯨꯝꯈ꯭ꯔꯅꯤ
ꯑꯗꯨ ꯅꯦ ꯕꯦꯔꯀꯥꯏꯅꯦ ꯁꯨꯝ ꯋꯥꯈꯤꯕꯩ ꯎꯝ ꯎꯝ
ꯑꯁ ꯄꯩꯁꯥꯁꯦ ꯈꯔ ꯊꯨꯅ ꯆꯪꯉꯛ ꯐꯗꯧꯅꯤ
ꯃꯤꯃꯩꯗꯤ ꯌꯣꯝ ꯆꯪꯅꯩꯅ ꯍꯥꯟꯅꯒꯤ ꯀꯩꯅꯣ ꯇꯧꯕ꯭ꯔꯣ ꯃꯣꯏ ꯍꯥꯟꯅꯒꯤ ꯀꯔꯤ ꯀꯔꯤ ꯍꯥꯟꯅꯒꯤ ꯁꯨꯝ ꯃꯤ ꯁꯨꯝ ꯇꯧꯕ ꯌꯥꯎꯔꯀꯥꯟꯗ ꯃꯣꯏ ꯋꯥꯔꯤ ꯁꯅꯕ ꯏꯪꯒ꯭ꯔꯥꯟꯖꯤꯁꯤꯡ ꯖꯒꯥ ꯌꯥꯝ ꯉꯥꯡꯅꯕꯒꯤ ꯁꯨꯝ ꯂꯩ ꯃꯥꯜꯂꯤꯀꯣ ꯍꯥꯟꯅ
ꯑꯥ ꯑꯗꯨꯒꯤ ꯃꫭꯏꯇꯥꯛꯇꯥꯛꯁꯨ ꯑꯗꯨꯝ ꯄꯤ ꯑꯗꯨꯒꯅꯦ ꯃꯪ ꯃꯇꯝꯒꯤ ꯑꯣꯏꯅ ꯑꯗꯨꯒꯤ ꯑꯣꯏꯔꯝꯒꯅꯤ
ꯑꯣ ꯃꯤ ꯁꯨꯝ ꯑꯩ ꯑꯃꯠꯇꯗ ꯉꯁꯥꯏ ꯁꯨꯝ ꯌꯦꯡꯕꯗꯨꯗ ꯃꯃꯥ ꯍꯕꯣꯏ ꯄꯩꯁꯥꯕꯨꯗꯤ ꯈꯔ ꯑꯗꯨꯝ ꯃꯔꯤ ꯈꯔ ꯈꯔ ꯑꯗꯨꯝ ꯍꯦꯟ ꯇꯧ ꯇꯧꯅꯕꯩꯃꯨꯛ ꯂꯩꯗꯅ
ꯎꯝ ꯃꯥꯏ ꯆꯍꯤ ꯑꯃ ꯐꯥꯔꯦ ꯍꯥꯏꯗꯨꯅꯤ ꯀꯩꯅꯣ ꯇꯧꯕ ꯑꯗꯨ ꯃꯥꯏꯗꯨꯅꯣ ꯑꯃꯨꯛ ꯔꯤꯒꯨꯂꯔ ꯑꯣꯏꯅ ꯇꯧꯗꯕꯩꯅꯦꯕ ꯐꯖꯅ ꯆꯥꯡ ꯅꯥꯏꯅ ꯑꯗꯨꯝ ꯑ ꯑꯥ ꯍꯣꯏ ꯑꯗꯨꯉꯩ ꯐꯖꯅ ꯊꯕꯛꯇꯣ ꯇꯧꯗꯕꯩꯅꯦꯕ
ꯍꯣꯏ ꯍꯣꯏ ꯀꯩꯅꯅ ꯇꯧꯗꯕꯅꯤ ꯊꯥ ꯊꯥꯒꯤ ꯂꯥꯛꯇ ꯂꯥꯛꯥꯟꯗꯝ ꯂꯣꯏꯔꯃꯤꯡꯁꯥꯒꯤ ꯑꯗꯨꯝ ꯏꯟꯗꯤꯌꯥꯒꯤ ꯑꯣꯏꯅ ꯑꯗꯨꯨꯝ ꯇꯧꯕꯅꯤꯅꯀꯣ
ꯎꯝ ꯂꯥꯛꯑꯦ ꯍꯥꯏꯕꯅꯤ ꯁꯣꯏꯗꯕꯤꯗꯗꯤ ꯂꯥꯛꯑꯦꯕ ꯈꯔ ꯄꯁꯥꯂꯥꯛ ꯀꯥꯟꯗ ꯊꯦꯡꯕ ꯌꯥꯎꯋꯦ ꯍꯥꯏꯕꯀꯣ ꯑꯗꯨꯝ ꯊꯦꯡꯉꯁꯨ ꯑꯗꯨꯝ ꯄꯨꯂꯞ ꯑꯣꯏꯅ ꯑꯗꯨꯝ ꯂꯥꯛꯄꯤꯅꯣ ꯀꯃꯥꯏꯅ ꯇꯧꯋꯤ ꯍꯥꯏꯕꯅꯤ꯫
ꯍꯣꯏ ꯑꯩ ꯑꯩꯈꯣꯏꯅ ꯁꯥꯟꯅꯧ ꯈꯔ ꯁꯟꯖꯟ ꯑꯣꯏꯗꯣꯕ ꯄꯣꯠꯇꯨꯅ ꯌꯥꯎꯔꯗ꯭ꯔꯁꯨꯀꯣ ꯈꯔ ꯑꯩꯈꯣꯏꯅ ꯑꯗꯨꯝ ꯌꯥꯕ ꯗꯗꯤ ꯑꯗꯨꯝ ꯂ ꯌꯥꯏ ꯍꯥꯏꯗ꯭ꯔꯣ ꯌꯥꯎ ꯌꯥꯎꯔꯝꯒꯅꯤ ꯖꯟꯖꯥꯟ ꯑꯣꯏꯕꯗꯤ ꯈ꯭ꯔ ꯑꯗꯨ꯫ ꯀꯩꯅꯣꯅꯤ ꯃꯌꯥꯝ ꯇꯧꯕꯅꯤꯅꯀꯣ ꯌꯥ ꯃꯃꯥꯡꯒ ꯌꯥ ꯇ ꯋꯥꯏ ꯎꯝ
ꯁꯤ ꯅꯝꯕꯔꯁꯤꯅ ꯑꯃꯨꯛ ꯈꯔ ꯇꯞꯄꯦꯕꯀꯣ ꯑꯍꯥꯟꯕ ꯀꯣꯜ ꯑꫭꯛꯀꯥꯟꯗ ꯑ ꯑꯃ ꯅꯝꯕꯔ ꯑꯃ ꯑꯃ ꯍꯥꯞꯄꯤ ꯕꯥꯏꯅ ꯉꯁꯥꯏ ꯁꯠ ꯍꯦꯛ ꯃꯤꯅ ꯍꯦꯛ ꯇꯧꯔꯛꯄꯒ ꯑꯗꯨꯝ ꯀꯣꯛꯂꫭꯡꯃꯩ ꯄꯥꯏꯈꯠ
ꯑꯣ ꯑꯗꯨꯗꯤ ꯉꯔꯥꯡ ꯉꯁꯥꯏꯗꯤ ꯀꯩꯅꯣ ꯇꯧꯕꯗ ꯁꯨꯝ ꯏꯈꯠꯄꯗꯣ ꯑꯩꯂꯥꯛꯄꯩꯗꯣ ꯁꯛ ꯏꯟ ꯈꯠꯂꯦ ꯑꯔꯥꯟ ꯌꯥꯗꯧ ꯀꯩꯝ ꯇꯧꯔ ꯉꯍꯥꯛꯇꯪ ꯂꯩꯒꯕꯨꯗꯤ ꯐꯠ ꯑꯃꯨꯛ ꯌꯥꯔꯦ ꯍ ꯍ ꯑꯥ ꯁꯨꯝ ꯆꯠꯄꯩ
ꯏꯤꯡꯈꯠꯇ꯭ꯔꯁꯨ ꯑꯗꯨꯝ ꯅꯝ ꯒ꯭ꯔꯤꯟꯗꯤ ꯅꯝꯗꯣꯅꯤ ꯀꯩꯅꯣ
ꯃꯗꯨꯗꯤ
ꯎꯝ ꯊꯝꯃꯣ ꯊꯝꯃꯣ ꯊꯝꯃꯣ ꯊꯝꯃꯣ ꯃꯤꯠ ꯇꯔꯥ ꯐꯥꯔꯦ ꯎꯝ